ꯇꯥꯔꯔꯕꯣ ꯇꯥꯔꯔꯕꯣ
ꯇꯔꯦ
ꯑꯣ ꯆꯥꯛ ꯆꯥꯔꯕꯣ
ꯆꯥ ꯆꯔꯦ
ꯑꯣ ꯀꯩ ꯃꯊꯦꯜ ꯍꯥꯎꯔꯒꯦ ꯎꯝ
ꯑ ꯉ ꯁꯤꯗꯤ ꯍꯣꯡꯗ꯭ꯔꯨꯝꯒ ꯉꯥꯒ ꯊꯣꯡꯉꯦ ꯑꯩꯁꯨ ꯇꯦꯟꯁꯟ ꯂꯩꯗꯣꯏꯔꯥ ꯈꯣꯏꯗꯛ ꯌꯥꯝ ꯁꯥꯎꯅꯤꯡꯕ ꯏꯃꯥꯟꯅꯕꯤ ꯍꯅꯦ ꯑꯩꯁꯦ ꯇꯦꯟꯁꯟ ꯌꯂꯦ ꯐꯣꯟ ꯄꯥꯏꯔꯗꯒꯤ ꯄꯩꯁꯥ ꯂꯧꯈ꯭ꯔꯒ ꯄꯩꯁꯥꯁꯦ ꯏꯟꯇꯔꯦꯁꯁꯦ ꯄꯤꯔ ꯍꯨꯟꯕꯗꯨ ꯆꯥꯗꯅ ꯍꯨꯜꯂꯛꯇꯕꯒꯤ ꯀꯣꯛꯁꯨꯦ ꯂꯩ ꯂꯩꯔ ꯇꯦꯟꯁꯟ ꯂꯩꯔ ꯏꯁꯥꯥꯁ ꯄꯤꯔꯒꯅ ꯌꯥꯝ ꯂꯥꯡꯕ ꯃꯈꯣꯜ ꯑꯃ ꯇꯥꯏꯌꯦ
ꯎ ꯂꯥꯡꯉꯦ ꯃꯄꯥꯟꯗ
ꯑꯩꯁꯨ ꯍꯧꯗꯣꯡꯒꯤ ꯗ꯭ꯔꯦꯁꯤꯡ ꯇꯧꯔꯝꯃꯤꯅꯤ
ꯑ ꯍꯧꯗꯣꯡ ꯑꯃ ꯁꯣꯏ ꯍꯥꯏꯕꯗ꯭ꯔꯥ
ꯍꯣꯏ ꯍꯣꯏ ꯃꯈꯣꯡꯗꯣ ꯁꯣꯛꯑꯦ ꯍꯥꯏꯕꯗꯣ
ꯑꯣ ꯃꯈꯣꯡꯗ ꯁ ꯍꯥꯏꯕꯗꯣ ꯈꯔ ꯐꯠꯇ꯭ꯔꯤꯕꯣ
ꯈꯔꯕꯨꯗꯤ ꯐꯔꯦ
ꯑꯇꯩ ꯀꯪꯁꯤꯟꯕ ꯈꯣꯠꯆꯟꯕ ꯈꯔ ꯇꯧꯔꯕ꯭ꯔꯕ
ꯀꯪꯁꯤꯜꯂꯛꯑꯦꯕꯀꯣ ꯃꯥꯒꯤꯗꯣ ꯑ ꯈꯔ ꯀꯩꯅꯣ ꯑꯣꯏꯌꯦꯕ ꯁꯦꯒꯥꯏꯕꯗꯨꯗꯤ ꯀꯥꯕꯨꯗꯤ ꯑꯗꯨꯝ ꯀꯥꯕ ꯑꯗꯨ ꯇꯥꯔꯁꯨ ꯃꯥꯏ ꯏꯁꯀꯤꯟ ꯁ꯭ꯀꯨꯟ ꯌꯥꯝ ꯊꯣꯠꯆꯤꯟ ꯍꯥꯏꯗꯤ ꯌꯥꯝ ꯊꯣꯠꯂꯒ ꯁꯦꯞꯇꯤ ꯑꯣꯏꯔ ꯂꯩꯔꯝꯕꯗꯣ ꯑꯗꯨ ꯈꯔ ꯐꯔꯛꯑꯦ ꯑꯗꯨꯒ ꯑꯗꯨꯒ ꯃꯥꯒꯤ ꯀꯩꯅꯣꯗꯣ ꯀꯩ ꯍꯥꯏꯒꯦ ꯂꯥꯎꯔꯝꯕꯒꯤ ꯆꯥꯡꯗꯣ ꯈꯔ ꯍꯥꯏꯗꯤ ꯄꯤꯛꯁꯜꯂꯛꯄꯩ ꯇꯥꯏꯞꯇ ꯈꯔ ꯇꯧꯋꯦꯕ ꯑꯗꯣ ꯀꯌꯥꯝ ꯀꯨꯏꯔꯒ ꯑꯃꯨꯛ ꯀꯣꯏꯁꯟꯈꯤꯗꯣꯏꯅꯣꯗꯤ ꯈꯪꯗꯦꯕ ꯃꯃꯥꯡꯗ ꯑꯩꯒꯤ ꯍꯧꯗꯣꯡ ꯑꯃ ꯍꯨꯏꯅ ꯆꯤꯛꯇꯅ ꯃꯕꯨꯛ ꯄꯣꯕ ꯑꯃ ꯌꯥꯎꯈꯤꯕ ꯑꯗꯣ ꯍꯟꯗꯛꯀꯤ ꯍꯧꯗꯣꯡꯁꯤ ꯒꯤꯗꯤ ꯗꯣꯛꯇꯔꯅ ꯃꯥꯁꯦ ꯃꯣꯂꯣꯝ ꯑꯣꯏꯅ ꯄꯤꯔꯛꯑꯦꯕ
ꯎꯝ
ꯃꯣꯂꯣꯝꯈꯣꯏ ꯄꯤꯔꯛꯑꯦ ꯃꯣꯂꯣꯝꯁꯦ ꯇꯩꯔꯒ ꯑꯣꯝꯁꯤꯜꯂꯒ ꯑꯗꯨꯝ ꯊꯝꯃꯦꯕ ꯑꯗꯣ ꯃꯃꯥꯡꯒꯤ ꯑꯩꯒꯤ ꯍꯧꯗꯣꯡ ꯑꯃ ꯃꯕꯨꯛꯇ ꯍꯣꯔ ꯀꯥꯏ ꯍꯥꯏꯕꯗꯣ ꯑꯗꯨꯗꯤ ꯌꯥꯝ ꯁꯥꯊꯤꯈ꯭ꯔꯖꯥꯠꯅꯤꯌꯦ ꯊꯤꯕꯣꯡ ꯊꯤꯔꯟꯒ ꯂꯣꯏ ꯎꯕꯤꯅꯤ ꯃꯥꯅ ꯀꯥꯔꯤꯁꯤꯕ ꯃꯕꯨꯛ ꯁꯦ ꯑꯗꯣ ꯃꯥꯒꯤꯗꯤ ꯃꯣꯂꯣꯝ ꯄꯤꯔꯛꯇꯦ ꯁꯄ꯭ꯔꯦ ꯑꯣꯏꯅ ꯄꯤꯔꯛꯑꯦ ꯗꯣꯛꯇꯔꯅꯕꯨꯗꯤ ꯁꯄ꯭ꯔꯦꯁꯨ ꯌꯥꯏ ꯃꯣꯂꯣꯝꯁꯨ ꯌꯥꯏ ꯀꯩꯁꯨ ꯀꯥꯏꯗꯦꯅꯗꯤ ꯍꯥꯏꯌꯦꯕꯀ ꯀꯣ ꯑꯣ ꯀꯔꯝꯕꯅ ꯍꯦꯟꯅ ꯊꯨꯅ ꯀꯩꯅꯣ ꯑꯣꯏꯅꯣꯗꯤ ꯈꯪꯗ꯭ꯔꯦꯕ ꯑꯩꯁꯨ ꯑꯗꯣ ꯃꯣꯔꯣꯝ ꯇꯩꯔꯒ ꯃꯥꯗꯣ ꯄꯨꯟꯁꯤꯜꯂꯒꯕꯨꯔ ꯊꯝꯃꯦ ꯃꯈ
ꯑꯗꯨꯗꯤ ꯗꯣꯛꯇꯔ ꯅꯣꯏ ꯌꯦꯡꯉꯤꯕ ꯗꯣꯛꯇꯔꯗ ꯑꯗꯨꯝ ꯐꯖꯅ ꯍꯩꯕ꯭ꯔꯣ ꯀꯃꯥꯏꯅ ꯇꯧꯒꯦ
ꯑꯦ ꯃꯥꯗꯤ ꯐꯖꯅ ꯍꯩꯌꯦ ꯃꯥꯗꯤ ꯁꯦꯅꯤꯌꯔ ꯗꯣꯛꯇꯔꯅꯦꯕꯀꯣ
ꯎꯝ
ꯍꯥꯏꯗꯤ ꯑꯇꯩ ꯂꯩꯔꯤ ꯃꯌꯥꯝꯗꯨꯗꯒꯤ ꯇ꯭ꯔꯤꯠꯃꯦꯟꯁꯦ ꯃꯥꯅ ꯐꯖꯅ ꯇꯧꯋꯦ ꯑꯗꯨꯒ ꯃꯥꯒꯤꯗꯤ ꯅꯤꯌꯣꯝ ꯆꯨꯝꯅꯁꯨ ꯌꯦꯡꯉꯦꯕ ꯍꯣꯁꯄꯤꯇꯥꯜꯗ ꯀꯩꯅꯣ ꯇꯧꯕ ꯑꯁ ꯑꯩꯒꯤ ꯄꯦꯠꯁꯦ ꯀꯩ ꯍꯥꯏꯒꯦ ꯃꯉꯣꯟꯗ ꯍꯥꯟꯅ ꯄꯨꯍꯧꯗꯕꯁꯦ ꯑꯩꯒꯤ ꯈ꯭ꯋꯥꯏ ꯑꯁꯣꯏꯕꯅꯤ ꯍꯥꯏꯕ ꯌꯥꯏꯑꯕ ꯀꯩꯅꯣꯗ ꯑꯩꯈꯣꯏꯅ ꯑꯩꯈꯣꯏꯅ ꯍꯣꯚꯦꯔꯅꯃꯦꯟꯠ ꯍꯣꯁꯣꯏꯇꯥꯜ ꯒꯣꯚꯦꯔꯅꯃꯦꯟꯠ ꯍꯣꯁꯣꯏꯇꯜꯅꯤ ꯍꯤꯁꯣꯏꯇꯜꯅꯤ ꯈꯂꯒ ꯌꯥꯝ ꯉꯒꯣꯔꯀꯔ ꯆꯇꯒꯗ ꯃꯟꯕꯗꯣ ꯑꯗꯣ ꯁꯤꯒꯤ ꯗꯣꯆꯣꯔ ꯁꯦ ꯃꯪꯗꯁꯨ ꯁꯨ ꯍꯦꯛ ꯌꯦꯡꯗ꯭ꯔꯤꯅꯤ ꯑꯩꯅ ꯍꯦꯛ ꯋꯥꯈꯟ ꯇꯧꯍꯧꯗꯕ ꯍꯥꯏꯒ ꯇ꯭ꯔꯥ ꯑꯃ ꯇꯧꯍꯧꯒꯗꯕ ꯑꯗꯨꯒꯤ ꯑꯣꯏꯒꯦꯔ ꯀ꯭ꯂꯤꯅꯤꯛ ꯄ꯭ꯔꯥꯏꯕꯦꯠꯇ ꯑꯣꯏꯅ ꯄꯨꯔꯨꯔꯦꯕ ꯑꯩꯁꯦ ꯃꯇꯝ ꯈꯔ ꯑꯩꯒꯤ ꯍꯧꯗꯣꯡ ꯑꯃꯗꯨꯗ ꯑꯗꯨ ꯄꯩꯁꯥꯁꯦ ꯅꯣꯡꯃ ꯅꯣꯡꯃꯒꯤ ꯑꯗꯨꯝ ꯍꯥꯏꯗꯤ ꯆꯥꯔꯖꯁꯦ ꯆꯥꯎ ꯆꯥꯎꯅ ꯂꯧꯕ ꯄꯩꯁꯥ ꯃꯌꯥꯝ ꯆꯠꯈ꯭ꯔꯦ ꯑꯗꯨꯗꯣ ꯄ꯭ꯔꯥꯏꯚꯦꯠꯇ ꯑꯗꯨꯒ ꯒꯣꯔꯃꯦꯟꯗ ꯄꯨꯔꯀꯥꯟꯗꯅ ꯑꯃꯨꯛ ꯒꯣꯔꯃꯦꯟꯗꯗꯤ ꯐꯥꯏꯚ ꯗꯦꯖꯇ ꯂꯨꯄꯥ ꯆꯥꯝꯃꯉꯥꯃꯨꯛꯇꯪ ꯆꯪꯉꯦꯕ ꯑꯗꯨꯗ ꯃꯣꯏꯒꯤ ꯁꯦꯔꯦꯟꯁꯀꯤ ꯀꯩꯒꯤ ꯎꯝ ꯑꯗꯨꯃꯥꯏꯅ ꯈꯔ ꯇꯧꯔꯒ ꯑꯗꯨꯒ ꯍꯧꯖꯤꯛꯀꯤ ꯗꯣꯛꯇꯔꯁꯤꯒꯤ ꯌꯦꯡꯐꯝꯁꯤꯗꯤ ꯀꯩꯗꯧꯒꯦꯗ ꯇꯣꯉꯥꯟꯅ ꯃꯥꯏ ꯔꯨꯝꯁꯦ ꯃꯥꯒꯤ ꯏꯁꯇꯥꯞ ꯍꯥꯏꯒꯗꯤ ꯒꯗ꯭ꯔꯥ ꯃꯤ ꯑꯍꯨꯝ ꯃꯔꯤꯒ ꯊꯝꯃꯦꯕ ꯅꯔꯁ ꯍꯥꯏꯒꯗ꯭ꯔꯥ ꯑꯗꯨꯒ ꯇꯣꯉꯥꯟꯅꯒ ꯇꯤꯀꯦꯠꯀ ꯇꯧꯔꯒ ꯁꯦꯔꯤꯌꯦꯜ ꯋꯥꯏꯁꯀ ꯆꯪꯍꯟꯗꯅ ꯃꯤꯗꯣ ꯌꯥꯝ ꯀ꯭ꯌꯨ ꯂꯦꯡꯉꯦꯕ ꯁꯦꯅꯤꯌꯔ ꯑꯣꯏꯕꯒꯤ ꯑꯗꯨꯒ ꯃꯥꯁꯨꯦ ꯌꯥꯝ ꯈꯪꯉꯦꯕ ꯃꯦꯟꯂꯤ ꯃꯥꯗꯤ ꯁꯔꯖꯔꯤꯅꯦꯕ
ꯁꯨꯗꯔꯤꯗ ꯂꯩꯕ
ꯁꯔꯖꯔꯤ ꯑꯣꯏꯖꯔꯒꯁꯨ ꯃꯣꯏ ꯇꯝꯃꯛꯄꯗ ꯍꯨꯏ ꯍꯧꯗꯣꯡꯒꯤ ꯂꯣꯏꯅꯃꯛ ꯇꯝꯃ ꯂꯥꯛꯏ ꯀꯩꯅꯣ ꯃꯌꯥꯝꯁꯦ ꯃꯥꯅ ꯂꯥꯏꯟꯗꯨꯕꯨ ꯇꯣꯉꯥꯟꯅ ꯁꯔꯖꯔꯤ ꯇꯣꯉꯥꯟꯅ ꯆꯪꯖꯔꯛꯄꯅꯦꯕ ꯑꯗꯣ ꯃꯥꯅ ꯇ꯭ꯔꯤꯠꯃꯦꯟ ꯇꯧꯕꯁꯦ ꯍꯧꯗꯣꯡ ꯈꯪꯗꯦ ꯍꯨꯏ ꯈꯪꯗꯦ ꯑ ꯑꯗꯨꯝ ꯐꯥꯎꯕ ꯑꯗꯨꯣ ꯑꯣꯏꯌꯦꯕ
ꯑꯣ
ꯑꯗꯨꯅ ꯍꯌꯦꯡ ꯍꯣꯏ ꯅꯣꯏꯅ ꯀꯩꯒꯨꯝꯕ ꯍꯧꯗꯣꯡ ꯍꯨꯏꯒꯤ ꯀꯩꯒꯨꯝꯕ ꯂꯣꯏꯔꯀꯥꯟꯗ ꯁꯨꯝ ꯇꯧꯅꯤꯡ ꯇꯥꯔꯁꯨꯀꯣ ꯍꯧꯖꯤꯛꯀꯤ ꯗꯣꯛꯇꯔꯗꯨꯗ ꯌꯦꯡꯕ ꯗꯣꯛꯇꯔ ꯎ ꯄꯅ ꯍꯥꯏꯌꯦ ꯃꯥꯁꯦ
ꯑꯥ
ꯑꯗ ꯃꯌꯨꯝꯅ ꯀꯩꯅꯣꯗꯒꯤ ꯀꯩꯁꯥꯝꯄꯥꯠ ꯂꯩꯃꯖꯝ ꯂꯩꯔꯛ ꯀꯥꯏ ꯀꯥꯏ ꯍꯥꯏꯕꯒꯨꯝ ꯍꯥꯏꯕꯀꯣ ꯃꯥꯒꯤ ꯇꯣꯞ ꯂꯥꯏꯕ꯭ꯔꯦꯔꯤ ꯑꯅꯤꯁꯨꯕ ꯂꯩꯅꯩꯌꯦ ꯑꯗꯨꯕꯨ ꯃꯥ ꯌꯥꯝ ꯅꯨꯡꯉꯥꯏ ꯑꯦꯕꯝꯅ ꯑꯩꯅ ꯑꯦꯅꯤ ꯇꯥꯏꯝ ꯀꯟꯇꯦꯛ ꯇꯧꯕꯁꯦ ꯃꯥ ꯑꯗꯨꯝ ꯄꯥꯏꯈꯠꯂꯛꯑꯦꯕ
ꯁ ꯑꯗꯨꯗꯤ ꯐꯩꯅꯦ
ꯇꯔꯅꯦꯅ ꯁꯛ ꯀꯥꯛꯑꯒ ꯂꯩꯕꯗꯣ ꯑꯣꯏꯗꯕ ꯑꯩ ꯀꯩꯅꯣ ꯇꯧꯋꯦꯕ ꯄꯦꯠꯀꯤ ꯍꯥ ꯗꯣꯛꯇꯔꯅꯦꯗ ꯗꯣꯛꯇꯔ ꯑꯣꯏꯕꯗꯣ ꯑꯗꯣ ꯍꯥꯏꯗꯤ ꯍꯨꯏ ꯍꯧꯗꯣꯡ ꯁꯥ ꯉꯥꯁꯤꯗꯤ ꯃꯔꯣꯟ ꯐꯥꯎꯅꯕ ꯅꯠꯇꯦ ꯃꯣꯏꯒꯤ ꯀꯩꯅꯣ ꯈꯪꯕ ꯅꯠꯇꯦꯗꯅ ꯑꯗꯨꯗꯨꯅ ꯍꯣ ꯍꯣꯏ ꯍꯣꯏ ꯍꯣꯏꯣꯏ ꯅꯠꯇꯕꯗꯣ ꯌꯥꯝꯅ ꯅꯨꯡꯁꯤꯅ ꯄꯦꯠꯇꯨꯒꯤ ꯑꯩꯈꯣꯏꯒ ꯃꯣꯏꯒꯁꯦ ꯑꯟꯗꯔꯁꯇꯦꯟ ꯇꯧꯅꯕ ꯗ ꯃꯥꯅ ꯁꯨ ꯋꯥ ꯉꯥꯡꯕꯤꯌꯦꯕ ꯍꯥꯏꯗꯤ ꯁꯨꯃꯥꯏꯅ ꯇꯧꯒꯗꯕꯅꯤ ꯃꯥꯒꯤ ꯅꯦꯆꯔ ꯍꯥꯏꯇꯥꯔꯦꯅꯦ ꯃꯤꯒꯤꯁꯨ ꯃꯤꯒꯤ ꯅꯦꯆꯔ ꯍꯥꯏꯕ ꯑꯃ ꯂꯩꯇ꯭ꯔꯥ ꯑꯗꯨꯣ ꯁꯥꯒꯤꯁꯨ ꯁꯥꯒꯤ ꯇꯤꯆꯔ ꯃꯥꯒꯤ ꯍꯦꯕꯤꯠ ꯃꯒꯤ ꯃꯑꯣꯡ ꯃꯇꯧꯁꯦ ꯐꯖꯅ ꯃꯥꯅ ꯑꯣꯞꯖꯥꯕ ꯇꯧꯔꯒ ꯈꯪꯉꯒ ꯑꯩꯈꯣꯏꯗ ꯑꯦ ꯃꯥꯗꯤ ꯎꯗꯗꯝꯅꯦ ꯏꯁꯁꯤ ꯃꯑꯣꯁꯦꯥ ꯃꯨ ꯄꯃꯣꯒꯤ ꯂꯩ ꯂꯣ
ꯑꯥ
ꯍꯥꯏꯔꯛꯑꯦꯕ ꯑꯩꯈꯣꯏꯅ ꯄꯪꯇꯧ ꯇꯧꯁꯜꯂꯒ ꯍꯦꯛꯇ ꯅꯨꯡꯁꯤꯔꯤꯅꯦ ꯀꯥꯏꯅꯀꯣ ꯀꯣꯟꯖꯟꯗꯅ ꯄꯨꯟꯁꯤꯗꯅ ꯊꯝꯕꯗꯣ ꯌꯥꯗꯦ ꯗꯦꯕ ꯅꯔ ꯅꯤ ꯍꯥꯏꯕ ꯑꯃ ꯍꯥꯏꯁꯦ ꯁꯦ ꯆꯦꯟ ꯆꯣꯡꯗꯅ ꯃꯥꯅ ꯁꯥꯟꯅ ꯈꯣꯠꯅꯗꯅ ꯍꯣꯏ ꯑꯗꯤ ꯆ ꯆꯥꯛ ꯄꯤꯖꯔꯒꯁꯨ ꯑꯩꯈꯣꯏꯅ ꯄꯤ ꯄꯤꯖꯅꯤꯡꯉꯦ ꯃꯥꯅ ꯑꯣꯕꯔꯗ ꯆꯥꯅꯤꯡꯉꯦ ꯍꯥꯏꯗꯅ ꯃꯌꯥꯝ ꯄꯤꯖꯗꯕ ꯑꯗꯨꯝ ꯆꯥꯡ ꯑꯃ ꯌꯦꯡꯉꯒ ꯄꯤꯖꯕ ꯑꯗꯨꯒ ꯌꯥꯔꯤꯉꯩ ꯀꯣ ꯍꯥꯏ ꯄ꯭ꯔꯣꯇꯤꯟ ꯑꯣꯏꯕ ꯃꯣꯏꯒꯤ ꯀꯩꯅꯣꯁꯦ ꯑꯩꯈꯣꯏꯒꯤ ꯄꯦꯗꯤꯒ꯭ꯔꯤꯒꯤ ꯄꯣꯠꯀ ꯄꯨꯊꯣꯛꯏꯕ ꯆꯣꯀ꯭ꯂꯦꯠꯀ ꯁꯥꯔꯤ ꯃꯌꯥꯝꯁꯦ ꯉꯍꯥꯛꯀꯤꯅꯦꯕ ꯍꯣꯣꯏ ꯍꯣꯏ ꯉꯥꯏꯍꯥꯛꯀꯤꯅꯦꯕ ꯑꯗꯨ ꯌꯥꯝ ꯄꯤꯖꯕꯁꯦ ꯐꯠꯂꯝꯗꯦꯕ ꯁꯦꯡꯅ ꯍꯥꯏꯔꯒꯗꯤ ꯍꯥꯏꯗꯤ ꯑꯗꯨ ꯀꯥ ꯍꯦꯟꯅ ꯆꯥꯔꯒ ꯃꯣꯏꯁꯦ ꯀꯤꯗꯅꯤ ꯁꯣꯛꯑꯦ ꯍꯥꯏꯀꯣ ꯑꯗꯒꯤ ꯆꯈꯥꯎ ꯆ ꯊꯣꯛꯑꯦ ꯍꯥꯏꯀꯣ ꯑꯥ ꯑꯗꯒꯤ ꯂꯤꯚꯔꯒꯁꯦ ꯀꯩꯅꯣ ꯐꯦꯜ ꯑꯣꯏꯔꯛꯄꯤ ꯇꯧꯋꯦ ꯍꯥꯏꯌꯦ
ꯑꯁ
ꯑꯗꯨꯗꯨꯅ ꯍꯥꯏꯗꯤ ꯃꯅꯝ ꯃꯍ ꯈꯤꯇꯪ ꯆꯥꯡ ꯌꯥꯝ ꯅꯦꯝꯅ ꯍꯥꯏꯇꯥꯔꯦꯅꯦ ꯁꯝꯅ ꯍꯥꯏꯑꯒ ꯑꯩꯈꯣꯏꯒꯤ ꯖꯤꯝ ꯁꯥꯟꯅꯕ ꯃꯤꯅ ꯄꯣꯠ ꯆꯩꯩ ꯃꯌꯥꯝ ꯆꯥꯥꯁꯜꯂꯒꯁꯨ ꯁꯥꯟꯅꯕ ꯍꯨꯃꯥꯡ ꯇꯥꯕꯅꯤꯅ ꯃꯥꯒꯤꯗꯤ ꯑꯗꯨꯒꯤ ꯄꯣꯠꯇꯣ ꯍꯥꯞꯆꯤꯜꯂꯛꯄꯗ ꯌꯥꯏꯗꯅ ꯑ ꯍꯧꯗꯣꯡꯗꯨꯗ ꯁꯥꯟꯅꯗꯕꯤꯗ ꯇꯨꯝ ꯇꯨꯝ ꯂꯩꯔꯒ ꯑꯗꯨꯒꯤ ꯍꯥꯏ ꯄ꯭ꯔꯣꯇꯤꯟ ꯑꯣꯏꯕ ꯆꯤꯟꯖꯥꯛ ꯃꯌꯥꯝꯗꯣ ꯁꯨꯝ ꯄꯤꯖ ꯇꯥꯔꯗꯤ ꯃꯣꯏ ꯃꯁꯥꯗꯣ ꯐꯔꯛꯈꯤꯗ꯭ꯔꯥ
ꯀꯥ ꯐꯥꯗꯣꯏꯅꯣꯅꯦ ꯃꯤꯗꯨꯁꯨ ꯀꯥꯏ ꯆꯞ ꯃꯥꯟꯅꯩꯅꯦ
ꯑꯗꯨꯒꯤꯅꯤꯗ ꯑꯗꯨꯅ ꯃꯣꯏꯗ ꯆꯦꯟ ꯆꯣꯡ ꯁꯥꯟꯅꯍꯜꯂꯒ ꯌꯥꯔꯤꯉꯩꯗꯤ ꯑꯩꯈꯣꯏꯅ ꯊꯣꯡꯖꯕ ꯆꯥꯛ ꯌꯦꯟꯁꯥꯡꯁꯤꯦ ꯑꯗꯨꯝ ꯄꯤꯖꯔꯒ ꯥꯟ ꯁꯥꯟꯅꯖꯗꯅ ꯑꯗꯣ ꯑꯩꯗꯤ ꯑꯍꯥꯟꯕꯗꯅꯣ ꯍꯟꯗꯛꯇ ꯈꯪꯉꯦꯕ ꯍꯧꯗꯣꯡꯅ ꯑꯌꯨꯛꯇ ꯅꯥꯄꯤ ꯆꯥꯕꯗꯣ ꯗꯥꯏꯖꯦꯁꯟꯒꯤꯅꯦꯅ ꯃꯥꯅ ꯍꯥꯏꯌꯦ ꯑꯩꯈꯣꯏꯗ ꯍꯥꯏꯗꯤ ꯑꯩꯅ ꯅꯥꯄꯤ ꯆꯥꯏ ꯑꯗꯨꯕꯨ ꯑꯣꯏꯌꯦꯅ ꯍꯥꯏꯥꯏꯨꯔꯦ ꯑꯗꯨ ꯆꯥꯗꯅꯕ ꯑꯩꯅ ꯊꯤꯡꯕꯅꯦ ꯍꯥꯏꯕ ꯅ ꯄꯤ ꯆꯥꯕꯁꯦ ꯃꯣꯏ ꯅꯨꯡꯇꯤꯒꯤ ꯆꯥꯒꯗꯕ ꯅꯠꯇꯦ ꯅꯣꯡ ꯐꯥꯗꯣꯛꯅꯤ ꯍꯥꯏꯌꯦꯕ ꯋꯥ ꯇꯣꯏꯅ ꯆꯥꯔꯛꯑꯒꯕꯨ ꯕꯦꯔꯥꯛ ꯀꯥꯏ ꯅꯨꯡꯇꯤꯒꯤ ꯆꯥꯁꯤꯜꯂꯛꯑꯒꯗꯤ ꯦꯔꯥꯛ ꯀꯥꯏ ꯀꯩꯅꯣꯝꯃ ꯂꯩꯔꯦ ꯗꯨꯕꯨ ꯃꯔꯛ ꯃꯔꯛꯇ ꯆꯥꯕꯁꯤꯗꯤ ꯃꯒꯤ ꯗꯥꯏꯖꯦꯁꯟ ꯊꯟ ꯈꯤꯇꯪ ꯀꯩꯅꯣꯝ ꯑꯣꯏꯔꯛꯇ꯭ꯔꯣ ꯀꯥꯟꯗ ꯁꯠ ꯑꯣꯠꯊꯣꯛꯅꯕꯒꯤꯀꯣ ꯅꯥꯄꯤꯁꯦ ꯆꯥꯥꯁꯟꯗꯣꯏꯅꯦ ꯍꯥꯏꯌꯦꯕ ꯑꯗꯨ ꯆꯥꯥꯁꯜꯂꯒ ꯁꯠꯂ ꯑꯣꯠꯊꯣꯛꯇꯣꯏꯅꯦ ꯍꯥꯏꯕ ꯃꯣꯏꯒꯤ ꯀꯩꯅꯣꯁꯦ ꯃꯅꯨꯡꯗ ꯀꯩꯅꯣ ꯇꯧ ꯇꯨꯝꯗꯕ ꯄꯣꯠꯁꯦ ꯑꯣꯠꯊꯣꯛꯑꯒ ꯊꯜ ꯌꯥꯡꯍꯟꯗꯣꯏꯕ ꯑꯗꯨꯃꯥꯏꯅ ꯍꯥꯏꯌꯦꯕꯀꯣ ꯑꯗꯣ ꯑꯩꯁꯦ ꯑꯗꯨꯗ ꯒ꯭ꯌꯥꯟ ꯇꯥꯍꯧꯔꯦꯕ ꯑꯃꯣꯏꯅ ꯍꯧꯗꯣꯡꯅ ꯅꯥꯄꯤ ꯆꯥꯕꯗꯣ ꯑꯗꯨꯒ ꯑꯩꯅ ꯌꯨꯇꯕꯇ ꯒꯨꯒꯜꯗꯒ ꯊꯤꯕꯗ ꯍꯧꯗꯣꯡꯒꯤꯗꯃꯛꯇ ꯅꯥꯄꯤ ꯌꯣꯜꯂꯤꯕ
ꯑꯣ ꯆꯥꯅꯕ ꯃꯣꯏꯒꯤ
ꯑ ꯃꯣꯏ
ꯑꯦ ꯃꯊꯤ ꯐꯥꯏꯅꯕꯒꯁꯨ ꯌꯥꯝ ꯌꯣꯜꯂꯤ ꯍꯥꯏꯅꯦ ꯌꯣꯟꯅꯕꯗꯨꯕꯨ ꯃꯊꯤ ꯐꯪꯝꯁꯦ
ꯑꯥ ꯃꯣꯏꯒꯤ ꯁꯤꯠ ꯑꯗꯒꯤ ꯃꯣꯏꯒꯤ ꯀꯩꯅꯣꯁꯦ ꯂꯣꯏ ꯊꯣꯛꯣꯛꯇ ꯉꯥꯟ ꯂꯣꯏꯒꯅꯤ ꯑꯗꯨ ꯌꯣꯜꯂꯦꯕꯀꯣ ꯑꯗꯨꯗꯨꯅ ꯑꯗꯨꯒꯨꯝꯕꯗꯣ ꯑꯗꯨꯝ ꯞ ꯆꯥꯕꯒꯤ ꯑꯣꯏ ꯃꯥꯜꯂꯦꯕ
ꯑꯥ
ꯑꯗꯨ ꯃꯥꯥꯏꯂꯦ ꯑꯗꯨꯗꯨꯅ
ꯑꯗ ꯅꯣꯏ ꯃꯊꯤ ꯐꯥꯏꯕꯒꯤꯁꯨ ꯐꯖꯅ ꯊꯝꯕꯤꯔꯒ ꯑꯗꯨꯝ ꯇꯝꯕꯤꯔꯒꯗꯤ ꯑꯗꯨꯝ ꯐꯥꯕꯖꯥꯠꯅꯤꯗ
ꯇꯝꯕꯤꯔꯒꯗꯤ ꯐꯥꯏ ꯑꯩꯒꯤ ꯍꯧꯗꯣꯡꯗꯣ ꯂꯤꯇꯔꯁꯤꯅ ꯃꯣꯏꯒꯤ ꯂꯩꯕꯗꯣ ꯑꯗꯨ ꯍꯥꯞꯇꯕꯤꯗ ꯂꯩꯉꯣꯏ ꯍꯥꯞꯄꯒ ꯊꯝꯕꯗꯅꯦ ꯑ ꯔꯁꯥꯉꯁꯥꯡꯉ ꯒꯂꯣꯏ ꯐꯥꯏ
ꯑꯩꯅ ꯍꯥꯏꯗꯤ ꯃꯣꯏꯗ ꯇꯝꯕꯤꯔꯗꯤ ꯑꯗꯨꯝ ꯁꯤꯡꯕ ꯖꯤꯕꯗꯤ ꯑꯗꯨꯝ ꯑꯣꯏꯏꯅꯤꯗ ꯍꯧꯗꯣꯡ ꯍꯥꯏꯁꯦ ꯅꯠꯇ꯭ꯔꯥ ꯑꯗꯨꯝ ꯂꯣꯏꯅꯕꯒꯤ ꯃꯈꯜ ꯑꯗꯨꯒ ꯍꯨꯏꯒ ꯍꯧꯗꯣꯡꯒ ꯎꯅꯕ ꯌꯥꯗꯦ ꯎꯅꯕ ꯌꯥꯗꯦ ꯍꯥꯏꯁꯦ ꯍꯧꯗꯣꯡꯁꯨ ꯑꯗꯨꯝ ꯍꯨꯏꯒ ꯇꯨꯃꯤꯟꯅꯕ ꯑꯗꯨꯝ ꯌꯥꯎꯔꯤꯔꯤꯅꯦꯕ ꯍꯅꯥꯎ ꯃꯆꯥꯒ ꯀꯩꯒ ꯑꯗꯨꯝ ꯅꯠꯇ꯭ꯔꯥ ꯑꯗꯨꯗꯨꯅ ꯂꯩꯃꯤꯟꯅꯔꯗꯤ ꯑꯗꯨꯝ ꯅꯨꯡꯁꯤ ꯄꯛꯅꯨꯡꯗ ꯅꯨꯡꯁꯤ ꯑꯗꯨꯝ ꯀꯩꯅꯣ ꯇꯧꯋꯦ ꯍꯥꯏꯗꯅꯤ ꯅꯪ ꯅꯣꯏ ꯐꯔꯛꯀꯅꯤꯗ ꯀꯩꯁꯨ ꯃꯣꯂꯣꯝ ꯇꯨꯂꯣꯝ ꯇꯩ ꯍꯥꯏꯕꯅꯤꯅ ꯀꯝꯁꯤꯜꯂꯛꯑꯒ ꯀꯣꯏꯁꯤꯜꯂꯒ ꯑꯗꯨꯝ ꯐꯔꯛꯀꯅꯦꯕ
ꯍꯣꯏ ꯍꯣꯏ ꯍꯣꯏ ꯑꯗꯨꯕꯨꯗꯤ ꯈꯔ ꯈꯔꯕꯨꯗꯤ ꯐꯔꯛꯄ ꯃꯥꯜꯂꯦ ꯍꯥꯟꯅꯒꯤ ꯐꯤꯕꯝꯗꯨꯗꯒꯤꯗꯤ ꯀꯥ ꯍꯦꯟꯅ ꯍꯦꯟꯖꯟꯕꯗꯤ ꯃꯥꯟꯗ꯭ꯔꯤꯕꯀꯣ ꯑꯗꯣ ꯈꯔꯕꯨ ꯗꯤ ꯑꯣꯏꯁꯤꯜꯂꯛꯄꯩ ꯃꯃꯤꯗꯤ ꯎꯏꯌꯦ ꯑꯩꯅ ꯁꯨꯝ ꯈꯟꯕꯗ ꯑ ꯃꯥꯁꯦ ꯃꯥꯁꯦ ꯗ꯭ꯔꯦꯁꯁꯤꯡ ꯇꯧꯕꯁꯦ ꯐꯣꯔ ꯗꯦꯁ ꯅꯣꯡ ꯁꯨꯔꯝꯃꯅꯦꯕꯀꯣ ꯃꯉꯥ ꯀꯩ ꯅꯨꯃꯤ ꯇꯅ ꯑꯩ ꯀꯥꯎꯔꯦ ꯑꯗꯨꯗꯒꯤ ꯇꯧꯔꯛꯄꯅꯤ ꯃꯥꯁꯦ ꯐꯣꯔ ꯗꯦꯖꯃꯨꯛꯇꯤ ꯁꯨꯔꯕ ꯃꯥꯜꯂꯤ ꯑꯗꯨꯅꯦ ꯑꯗꯣ ꯌꯦꯡꯕ ꯑꯗꯨꯅꯤ ꯈꯔꯅꯤ ꯅꯨꯃꯤꯠ ꯇꯔꯦꯠꯅꯤ ꯅꯤꯄꯥꯜꯅꯤꯗꯤ ꯌꯦꯡꯈꯤꯒꯦ
ꯎꯝ ꯌꯦꯡꯉꯣ ꯍꯥꯏꯁꯤ ꯀꯩꯅꯣꯗꯤ ꯌꯥꯗ꯭ꯔꯒꯗꯤ ꯌꯦꯡꯉꯣ ꯗꯣꯇꯥ ꯑꯗꯣ ꯃꯣꯏꯁꯨ ꯑꯗꯨꯝ ꯈꯪꯅꯤꯅ ꯑꯗꯨꯏ ꯃꯈꯥꯗ ꯑꯦꯝ ꯑꯥꯏ ꯏꯟꯐꯦꯛꯁꯟ ꯊꯣꯛꯆꯜꯂꯦ ꯅꯠꯇ꯭ꯔꯒ ꯅ ꯗ꯭ꯔꯦꯁꯤ ꯇꯧ ꯑꯗꯨ ꯅꯣꯏ ꯌꯨꯝꯗ ꯑꯗꯨꯝ ꯇꯧꯕ꯭ꯔꯣ
ꯑꯩꯈꯣꯏꯅ ꯑꯗꯨꯝ ꯇꯧꯖꯩꯌꯦ
ꯑꯣ ꯑꯇꯣꯞꯄ ꯑꯃꯨꯛ ꯀꯩꯅꯣꯗ ꯀ꯭ꯂꯤꯅꯤꯛꯇ ꯀꯩꯗ ꯄꯨꯗ꯭ꯔꯦꯕ
ꯎꯝ ꯑꯗꯣ ꯑꯩ ꯍꯧꯗꯣꯡꯗꯣ ꯃꯈꯣꯡ ꯄꯨꯟꯕꯗꯨꯣ ꯅ ꯊꯣꯛꯑꯦꯅ ꯍꯥꯏꯌꯦ ꯑꯗꯨꯗꯣ ꯑꯝꯇ ꯌꯦꯡꯉꯨꯈꯤꯒꯦ ꯑꯗꯨꯒ ꯑꯃꯨꯛ ꯇꯧꯔꯛꯀꯦ ꯎꯝ ꯎꯝ ꯎꯝ ꯎꯝ ꯎꯝ ꯎꯝ ꯊꯝꯃꯦ ꯊꯝꯃꯦ
ꯎꯝ